ꯇꯥꯕꯣ ꯍꯂꯣ
ꯍꯜꯂꯣ ꯇꯥꯏ ꯇꯥꯏ ꯇꯥꯔꯦ ꯇꯥꯔꯦ
ꯀꯩꯗꯧꯔꯤꯅꯣ
ꯀꯩꯗꯧꯣꯔꯝꯃꯤꯅꯣ ꯅꯪꯒꯣ
ꯁꯨꯝ ꯁꯨꯝꯅ ꯑꯦꯔꯤꯗ ꯆꯥꯛ ꯏꯁꯤꯡ ꯆꯥꯔꯕꯣ
ꯁꯛ ꯆꯥꯈ꯭ꯔꯦ ꯅꯪꯗꯤ ꯅꯪꯁꯨ ꯆꯥꯔꯕꯣ
ꯁꯔꯦ ꯁꯥ
ꯊꯒꯡ ꯆꯥꯔꯕꯣ
ꯎꯇꯤ ꯇꯧꯋꯤ ꯎꯁꯣꯏ ꯑꯗꯨꯝ ꯐꯖꯅ
ꯀꯥꯏꯗꯒꯤꯗꯒꯤꯁꯣꯏ ꯃꯤꯒꯤ ꯃꯤꯒꯤ ꯋꯥꯄꯜꯗꯒꯤ ꯌꯥꯔꯨꯔꯤꯔꯥ
ꯑꯩꯈꯣꯏꯒꯤ ꯋꯥꯄꯟꯗꯅꯤꯗ ꯃꯤꯒꯤ ꯋꯥꯄꯟꯗꯩ ꯅꯠꯇꯦ
ꯑꯩꯅ ꯍꯥꯏ ꯀꯥꯟꯗꯗꯤ ꯅꯣꯏꯗꯣ ꯑꯃꯦꯔꯤꯀꯥ ꯍꯣꯏ ꯄꯨꯜꯂꯒ ꯅꯣꯏꯗꯣ ꯃꯤ ꯃꯤꯒꯤ ꯋꯥꯄꯜꯗꯒꯤ ꯎꯁꯣꯏ ꯐꯨꯏ ꯍꯥꯏꯗ
ꯑꯩ ꯆꯥꯅꯤꯡꯗꯅ ꯑꯃꯅꯤ ꯑ ꯍꯦꯛ ꯂꯧꯕꯅꯤꯗ ꯑꯃꯦꯔꯤꯀꯥꯅ ꯌꯣꯟꯕꯒꯤ ꯃꯄꯨ ꯈꯪꯍꯜꯂꯒ ꯆꯥ ꯂꯣꯏꯔꯒ ꯃꯄꯨꯗ ꯍꯥꯏꯕ
ꯑꯥ
ꯈꯪꯍꯜꯂꯤ ꯈꯪꯍꯜꯂꯤ
ꯐꯩ ꯐꯩ ꯐꯩ ꯑꯗꯨꯃꯥꯏꯅ ꯇꯧꯕ ꯍꯥꯏꯗꯤ ꯂꯣꯟꯅ ꯂꯧꯕ ꯅꯠꯇꯅꯤꯅ
ꯎꯝ ꯐꯣꯡꯅ ꯑꯉꯥꯟꯕꯅ ꯎꯔꯤꯌꯦꯦ
ꯑꯣꯝ
ꯑꯃꯝꯕꯗ ꯏꯀꯥꯏꯌꯣꯅ ꯄꯥꯎꯔꯛꯑ ꯑꯃ ꯂꯩꯗꯥꯏꯅꯦ
ꯑꯥ
ꯑꯗꯣ ꯑꯩꯈꯣꯏꯗꯤ ꯑꯃꯝꯕꯗ ꯅꯠꯇꯦ ꯑꯉꯥꯟꯕꯗꯅꯦꯕ
ꯍꯧꯖꯤꯛꯄꯨ ꯀꯩꯗꯧꯔꯝꯃꯤꯅꯣ
ꯍꯧꯖꯤꯛꯁꯦ ꯈꯪꯗꯦꯗ ꯇꯧꯐꯝ ꯈꯪꯗꯗꯅ ꯅꯨꯡꯁꯥ ꯑꯃꯔꯣꯝ ꯁꯥꯕꯁꯤꯗ ꯍꯥꯡꯆꯤꯠ ꯂꯥꯡꯏꯤ
ꯑꯣ ꯅꯅꯥꯇꯣꯝꯗꯔꯣ ꯅꯃꯥꯟꯅꯕ ꯌꯥꯎꯕ꯭ꯔꯣ
ꯑꯥ ꯃꯣꯏ ꯈꯔ ꯑꯃ ꯑꯁ꯭ꯋꯥꯏꯗ ꯂꯩꯅꯔꯤ
ꯅꯥꯒꯥꯅ ꯍꯥꯏꯖ ꯃꯩ ꯍꯥꯏꯖꯦ
ꯀꯣꯏ ꯇꯅꯤ ꯀꯩ ꯅꯣ
ꯑꯇꯗꯨꯕꯁꯤ ꯂꯨꯔꯤꯦ ꯇꯥꯏꯅ
ꯎꯝ ꯅꯍꯥꯟ ꯆꯦꯜꯂꯨꯝꯅꯤ ꯉꯁꯤ ꯊꯤꯟꯗꯣꯔꯑꯦ ꯇꯥꯟꯊꯣꯔꯛꯑꯦ
ꯑꯣ ꯇꯥꯟꯊꯣꯔꯛꯄ ꯊꯤꯟꯗꯣꯔꯛꯄ ꯅꯠꯇ ꯃꯥꯗꯨ ꯇꯥꯟꯊꯣꯔꯛꯄ
ꯎꯝ ꯇꯥꯟꯊꯣꯔꯛꯄꯅꯤ ꯅꯨꯃꯤꯠ ꯍꯨꯝꯅꯤ ꯃꯔꯤꯅꯤ ꯗꯤ ꯈꯔ ꯋꯥꯔꯝꯕꯅꯤ ꯏꯁꯥꯁꯦ
ꯎꯝ ꯑꯗꯨꯗꯅ ꯑꯣ ꯃꯤꯅ ꯃꯤ ꯃꯤꯅ ꯐꯖꯅ ꯁꯤꯖꯤꯟꯅꯔ ꯊꯥꯗꯣꯔꯛꯄꯅꯤ ꯑꯗꯨꯗꯤ
ꯑꯝ ꯄꯆꯠ ꯈꯔ ꯊꯥꯗꯔꯧꯨꯔꯦ ꯃꯥ ꯃꯁꯥꯁꯦ ꯃꯅꯝ ꯈꯔ ꯆꯦꯜꯂ ꯂꯥꯛꯑꯦ
ꯑꯥꯁ ꯃꯥꯗꯣ ꯁꯨꯗꯤꯁꯨꯨꯅꯤꯡꯗ꯭ꯔꯅꯦꯍꯦ
ꯃꯥ ꯊꯕꯛ ꯁꯨꯔꯨꯕꯅꯤꯗ ꯃꯉꯣꯟꯗ ꯍꯥꯏꯗꯤ ꯖ ꯊꯥꯗꯕꯤꯗꯣ ꯑꯗꯨꯒꯤ ꯋꯥꯛ ꯇꯧꯔꯨꯅꯤꯗ
ꯃꯥꯕꯨ ꯊꯥꯕꯩ ꯉꯥꯡꯒ ꯁꯔꯤꯕ꯭ꯔꯣꯖꯒꯕꯨ ꯀꯩꯈꯤꯗꯣꯔꯔꯒꯦ
ꯇꯥꯟꯊꯦ ꯊꯕꯛꯁꯨꯨ ꯅꯤꯡꯡꯊꯗꯅ
ꯃꯣꯃꯣꯒꯤꯗꯣꯏ ꯊꯕꯛ ꯁꯨꯕ ꯌꯥꯎꯔꯃꯅꯦ
ꯑ ꯃꯃꯣꯡꯉꯦ ꯌ ꯁꯥꯠꯇꯣꯔꯤꯗꯅꯦ
ꯑꯝ
ꯄꯔꯅꯦ
ꯄ ꯅꯨꯕꯤꯊꯌꯥꯁ ꯅꯨꯄꯤꯒꯤ ꯐꯣꯇꯣꯒ ꯊꯝꯃꯤꯅꯦ ꯑꯩꯕꯣ
ꯃꯣꯃꯣꯔꯣ ꯊꯝꯃꯝꯃꯣꯏꯗ
ꯊꯃꯦ
ꯑ
ꯀꯔꯝꯕꯅꯣ ꯈꯪꯗꯦꯅꯦꯕꯣ
ꯐꯩꯂꯝꯂꯝꯗꯅ ꯅꯨꯄꯤ ꯑꯣꯏꯖꯅ
ꯃꯈꯥꯔꯣꯝꯒꯤꯔ ꯃꯊꯛꯂꯣꯝꯒꯤꯔꯥ ꯈꯪꯗꯦꯅꯦ
ꯃꯥꯏ ꯅꯨꯄꯤꯔꯣ
ꯎꯝ
ꯗ ꯗꯗꯤ ꯏꯟꯋꯥꯏꯔ ꯆ
ꯃꯈꯥꯂꯣꯝꯗꯩ ꯑꯃꯨꯛꯀ ꯃꯊꯛꯂꯣꯝꯗꯩ ꯑꯃꯨꯛꯀ ꯀꯣꯏꯕꯅꯦ
ꯑ ꯃꯥꯗꯤꯦ ꯑꯅꯤ ꯑꯅꯤ ꯀꯣꯏꯔꯤꯕꯣꯏꯔꯦ
ꯑꯗꯣ ꯈꯪꯗꯦ ꯀꯔꯝꯕꯅꯣ ꯃꯥ ꯊꯝꯃꯏꯗꯣ ꯑꯃꯗ ꯁꯨꯝ ꯇꯥꯒꯗꯕꯥ ꯀꯩꯅꯣ ꯑꯃꯗꯤ ꯑꯃ ꯈꯔ ꯄꯥꯏ ꯃꯥꯥꯂꯦ
ꯑ
ꯑꯃꯗꯤ ꯌꯥꯝ ꯂꯤꯡꯉꯦ ꯍꯥꯏ ꯃꯊꯛ ꯂꯣꯝꯒꯤꯗꯨ
ꯎ ꯀꯔꯝꯕ ꯔꯛꯇꯤ ꯃꯥꯡꯒꯦ
ꯈꯪꯗꯦ ꯑ ꯃꯈꯥꯔꯣꯝꯒꯤꯗꯨꯗꯤ ꯑꯗꯨꯝ ꯃꯥ ꯍꯦꯛ ꯊꯣꯛꯂꯛꯄꯒ ꯑꯗꯨꯝ ꯆꯠꯄꯅꯤꯅꯦ
ꯍꯟꯗꯛꯀꯤꯁꯨ ꯑꯅꯤꯔ ꯑꯍꯨꯝꯂꯛ ꯆꯜꯂꯨꯕꯅꯤ ꯍꯟꯗꯛ ꯊꯣꯛꯂꯝꯕꯗꯨꯁꯨ
ꯑꯣ ꯃꯥꯗꯤ ꯎ ꯁꯒ꯭ꯔꯗꯅꯦ
ꯆꯥꯡꯂꯦ
ꯎꯝ ꯅꯥꯏ ꯅꯪꯒꯤ ꯀꯣꯂꯦꯖꯁꯤ ꯌꯥꯝꯅꯤ ꯅꯪꯇ ꯊꯥ ꯆꯠꯇ꯭ꯔꯣ
ꯑꯩ ꯂꯣꯏꯁꯪꯈ꯭ꯔꯦꯗ ꯂꯣꯏꯗꯕꯤꯗ
ꯍꯗꯣꯔꯔꯕ
ꯄꯁꯥꯄ꯭ꯔꯊꯥꯗꯅ
ꯑꯗꯣ ꯑꯃꯨꯛ ꯑꯃꯨꯛ ꯇꯧꯕ ꯌꯥꯔꯤꯃꯤꯅꯦ ꯀꯩꯅꯣ ꯑꯗꯨ ꯑꯗꯨ ꯊꯥꯍꯧꯗ꯭ꯔꯁꯨ ꯑꯃꯨꯛꯀ ꯇꯧ ꯌꯥꯔꯤ ꯀꯩꯅꯣ
ꯑꯩꯒꯤꯗꯣ ꯊꯥꯔꯠ ꯁꯦꯃꯤꯁꯇꯔꯗꯥꯔ ꯀꯩꯅꯣ
ꯑꯗꯨ ꯍꯥꯏꯅꯔꯒ ꯇꯧꯕ ꯌꯥꯕꯅꯦ
ꯑꯗꯨ ꯌꯦꯡꯉꯥꯒꯦ ꯃꯊꯪ ꯉꯁꯤ ꯈꯔ ꯂꯩꯔꯒ ꯍꯥꯏꯅꯕ ꯍꯥꯏꯁꯦ ꯑꯥ ꯀꯣꯠ ꯀꯣꯠ ꯆꯠ ꯀꯣꯠꯇꯒꯤ ꯀꯩꯅꯣꯝꯨꯛ ꯂꯧꯅꯔꯅꯤ ꯇꯧꯔꯤꯁꯦ ꯂꯦꯞꯄꯨꯕꯩ ꯂꯧꯅꯗꯥꯏꯅꯦ
ꯑ ꯑꯦꯐꯤꯗꯦꯚꯤꯠꯂꯣ
ꯎꯝ
ꯅꯪ ꯑꯗꯨ ꯂꯧꯒꯦ ꯍꯥꯏꯁꯨ ꯄꯩꯁꯥꯗꯣ ꯑꯇꯣꯞꯄꯗꯒꯤ ꯂꯧꯔꯁꯨ ꯑꯇꯣꯞꯄꯗꯒꯤ ꯄꯩꯁꯥꯗꯣ ꯍꯥꯏꯐꯦꯠ ꯍꯪꯅꯔꯒ ꯃꯤꯅ ꯂꯨꯄꯥ ꯂꯤꯁꯤꯡ ꯑꯃ ꯍꯥꯏ ꯀꯥꯟꯗ ꯁꯣꯝꯗꯒꯤ ꯂꯨꯄꯥ ꯆꯥꯇ꯭ꯔꯦꯠ ꯇ ꯌꯥꯅꯕ ꯑꯩ ꯍꯥꯏꯅꯕꯤꯒꯦꯅꯦ
ꯌꯥꯏꯌꯦ ꯌꯥꯏꯌꯦ ꯍꯟꯗꯛ ꯍꯟꯗꯛ ꯊꯥꯏꯁꯤꯅ ꯂꯣꯏꯔꯃꯅꯤꯅꯦ ꯀꯩꯅꯣ ꯍꯣꯏꯒꯤ ꯒꯣꯔꯣꯕꯥ ꯍꯣꯏ ꯂꯣꯏꯔꯝꯃꯅꯤ
ꯒꯣꯔꯣꯕꯥꯗꯤ ꯑꯩꯈꯣꯏ ꯑꯣꯇꯤꯔꯣ
ꯎꯝ ꯑꯣꯇꯤꯁꯨ ꯊꯥꯕꯅꯦ ꯁꯟꯖꯤꯠꯁꯨ ꯊꯥꯕꯅꯦ
ꯑꯗꯨ ꯅꯪ ꯑꯁ ꯑꯗꯨꯗꯤ ꯅꯪ ꯂꯦꯞꯄꯛꯏꯁꯦ ꯆꯍꯤ ꯑꯃ ꯐꯥꯔꯦꯅꯦ
ꯀꯨꯏꯔꯦꯗꯥ ꯑ ꯑꯗꯨꯃꯥꯏ ꯐꯥꯔꯦ
ꯑꯣ ꯁꯨꯃꯥꯏꯅ ꯇꯧꯕꯗꯨꯗꯤ ꯐꯠꯇꯦ ꯍꯥꯏꯗꯤ ꯇꯝꯃꯗꯤ ꯃꯄꯨꯡ ꯐꯥꯅꯕ ꯐꯖꯅ ꯂꯣꯏꯁꯤꯜꯂꯒ ꯇꯝꯒꯗꯕꯅꯦꯕ
ꯎꯝ ꯃꯌꯥꯝ ꯆꯪꯈ꯭ꯔꯃꯤ ꯅꯦ
ꯑꯗꯣ ꯂꯣꯏꯁꯟꯕꯅ ꯐꯠꯇ꯭ꯔꯣ
ꯐꯩ ꯐꯩ ꯂꯣꯏꯁꯟꯕꯥꯗꯨ ꯈꯜꯂꯤꯕꯅꯤ ꯀꯣꯛꯁꯤꯗ
ꯑꯣꯇꯤ ꯂꯣꯏꯁꯤꯟꯕ ꯂꯣꯏꯔꯥꯗꯤ ꯑꯗꯨ ꯂꯣꯏꯁꯤꯜꯂꯒ ꯊꯕꯛ ꯏꯪꯈꯥꯡ ꯌꯨꯝꯗ ꯀꯩꯅꯣ ꯆꯦꯛ ꯀꯩꯀꯥ ꯌꯣꯠ ꯀꯩꯀꯥ ꯆꯍꯤ ꯀꯌꯥ ꯁꯨꯗꯣꯏ ꯁꯥꯔꯨꯛꯇꯩ ꯑꯇꯣꯞꯄ ꯊꯕꯛ ꯑꯃ ꯆꯠꯈꯤꯕꯅ ꯐꯩ ꯐꯠꯇ꯭ꯔꯣ
ꯐꯩꯌꯦ ꯈꯪꯗꯦ ꯑꯩꯈꯣꯏꯒꯤ ꯀꯥ ꯕꯥꯕꯨꯗ ꯍꯥꯏꯅꯧꯅ ꯍꯥꯏꯔꯤꯃꯦ ꯀꯟꯅ ꯇꯧꯔꯤꯁꯦ ꯃꯤ ꯉꯝ ꯃꯥꯃꯦ ꯍꯥꯞꯄ ꯑꯗꯨ ꯀꯅꯥꯝꯒꯤ ꯍꯥꯞꯄꯤꯗꯕꯁꯤꯗ ꯇꯟꯗꯅ
ꯍꯥꯏꯅ ꯍꯜꯂꯨ ꯀꯩꯅꯣ ꯃꯣꯏ ꯉꯝꯃꯗꯤ ꯑꯁ ꯊꯕꯛ ꯃꯆꯥ ꯑꯣꯏꯔꯁꯨ ꯊꯥ ꯑꯃꯗ ꯂꯨꯄꯥ ꯂꯤꯁꯤꯡ ꯀꯨꯟ ꯀꯨꯟꯊ꯭ꯔꯥꯗꯪ ꯆꯥꯔꯁꯨ ꯅꯠꯇ꯭ꯔꯥ
ꯃꯣꯏꯗꯤ ꯇꯣꯂꯣꯞ ꯆꯥꯎꯔꯛꯀꯅꯤ ꯁꯦꯟꯇ꯭ꯔꯦꯟꯅꯦ
ꯎꯝ ꯑꯗꯨꯅꯦ
ꯃꯣꯏꯗꯤ ꯑꯥ ꯄꯤꯌꯣꯟ ꯑꯣꯏꯔꯁꯨ ꯇꯣꯂꯣꯕ ꯂꯨꯄꯥ ꯂꯤꯁꯤꯡ ꯀꯨꯟꯊ꯭ꯔꯥ ꯗꯩ ꯑꯗꯥꯏꯗꯩ ꯍꯧꯋꯦ ꯍꯥꯏꯕꯅꯦ
ꯎꯝ
ꯁꯦꯟꯇ꯭ꯔꯦꯟꯗꯤ ꯇꯣꯂꯣꯕ ꯆꯥꯎꯕꯅꯦ
ꯃꯥꯏ ꯃꯆꯥꯉꯩꯗꯤ ꯊꯕꯛ ꯇꯧꯈ꯭ꯔꯕ ꯁꯅꯥꯗꯥ ꯍꯣꯏ ꯀꯩꯀꯥꯗꯤ ꯊꯕꯛ ꯇꯧꯈ꯭ꯔꯕ
ꯁꯥꯗ꯭ꯔꯗꯤ ꯇꯧꯈ꯭ꯔꯦ ꯀꯩꯅꯣꯗ ꯗꯤ ꯑꯦꯝ ꯀꯣꯂꯦꯖꯇ ꯀꯝꯄ꯭ꯌꯨꯇꯔ ꯄꯥꯏꯔꯤꯕꯅꯦ
ꯑꯣ
ꯌꯥꯏꯃꯗꯤ ꯇꯧꯗ꯭ꯔꯤ ꯌꯥꯏꯃꯗꯤ ꯁꯤꯗ ꯃꯥꯏꯔꯦꯟ ꯅꯨꯡ ꯈ꯭ꯔ ꯊꯥꯔꯤ
ꯈꯥꯔꯤꯔ ꯊꯥꯔꯦ ꯑꯣ
ꯑꯦꯟꯖꯥꯡ ꯅꯥꯄꯤ ꯃꯥꯏꯔꯦꯟꯒꯨꯝꯕ ꯁꯦꯕꯣꯠꯀꯨꯝꯕ ꯃꯇꯝ ꯃꯇꯝꯒꯤ ꯊꯥꯔꯤ
ꯎꯝ ꯍꯣꯏ ꯃꯆꯥꯅꯨꯄꯤꯗꯨꯗꯤ ꯀꯩꯗꯧꯕꯒ꯭ꯔꯦ
ꯃꯆꯥ ꯅꯨꯨꯄꯤꯗꯨꯗꯤ ꯈꯪꯗꯦꯅꯦ ꯀꯩꯅꯣ ꯀꯔꯤꯅꯣꯝ ꯇꯝꯃꯦ ꯍꯥꯏꯕꯅꯤꯅꯦ ꯃꯥꯁꯨ ꯏꯟꯖꯤꯅꯤꯌꯥꯔꯤꯡ ꯇꯝꯃꯦ ꯍꯥꯏꯕ꯭ꯔꯥ ꯀꯩꯅꯣꯝꯃꯥ ꯍꯥꯏꯕꯅꯦ
ꯄꯥꯟꯗ꯭ꯔꯦ
ꯄꯥꯟꯗ꯭ꯔꯦ
ꯍꯍꯟꯅꯤꯡꯗ꯭ꯔꯗꯤ ꯑꯩ ꯅꯝꯕꯔꯗꯨꯣ ꯄꯤꯌꯑꯣ ꯅꯝꯕꯔ ꯌꯥꯎꯔꯗꯣꯏ ꯅꯝꯕꯔꯗꯣ ꯅꯃꯥ ꯊꯥꯖꯁꯤꯡꯒꯣ ꯇꯤ ꯐꯥꯒꯤꯇꯩ ꯅꯪ ꯐꯥꯒꯤꯈꯤꯕ ꯑꯣꯏꯅ ꯑꯣꯏꯅ ꯅꯣꯁ ꯅꯂ ꯍꯥꯏꯨ
ꯁꯛꯇꯤ ꯐꯖꯕꯅꯤꯅꯦ
ꯑꯗꯨꯗꯤ ꯋꯥꯍꯅꯤꯡ ꯑꯗꯨꯗꯤ ꯑꯩꯒꯤꯗꯣ ꯅꯝꯕꯔꯗꯣ ꯀꯣꯛ ꯄꯤꯁꯟꯒꯨꯝꯃꯦ ꯊ꯭ꯔꯤ ꯐꯣꯔ ꯐꯥꯏꯚꯅ ꯂꯣꯏꯕꯗꯣ ꯍꯥꯏꯗꯤ ꯑꯗꯨꯃ ꯑꯩꯅ ꯂꯧꯔꯗꯤ ꯅꯪꯁꯨ ꯑꯩꯅ ꯀꯥꯟꯅꯕ ꯌꯥꯝ ꯄꯤꯗꯣꯏꯅꯦꯍꯦ
ꯎꯝ ꯄꯩꯁꯥꯗꯤ ꯄꯥꯏꯝꯅꯦ ꯃꯣꯏꯁꯨ
ꯀꯥꯏꯗꯤ ꯀ ꯃꯅꯦ ꯑ ꯑꯦꯝ ꯑꯥꯏ ꯇꯤꯒꯤ ꯗꯥꯏꯔꯦꯛꯇꯔ ꯑꯣ
ꯒꯨꯒꯜꯗ ꯑꯗꯨꯝ ꯊꯥꯕꯗ ꯇꯞ ꯉꯥꯎꯊꯣꯛꯏ
ꯎ ꯃꯣꯏꯗꯤ ꯁꯣꯒꯤ ꯄꯩꯁꯥꯗꯤ ꯀꯥꯏ ꯊꯝꯃꯤ ꯌꯥꯥꯠꯅꯣ ꯃꯣꯏꯗꯤ
ꯈꯪꯗꯦ ꯌꯥꯏ ꯃꯗꯨꯅ ꯈꯪꯗꯦ ꯀꯩ ꯍꯣꯅꯗꯅꯣ ꯁꯖ ꯈꯔ ꯀꯩꯅꯣ ꯇꯧ ꯂꯩꯔꯦ ꯈꯪꯗꯦ
ꯃꯣꯏ ꯃꯣꯏ ꯃꯣꯏ ꯌꯨꯝꯁꯦ ꯀꯥꯏꯗꯒꯥꯗꯅꯣ ꯁꯥꯔꯤꯁꯦ ꯃꯣꯏꯁꯦ
ꯣꯏ ꯎꯔꯤ ꯄꯒ ꯀ ꯀꯒ
ꯇꯃꯛ ꯀ ꯁꯦꯗꯧ ꯊꯔꯤꯕ
ꯁꯠꯇꯤꯁ ꯌꯨꯝꯗꯤ ꯂꯩꯈ꯭ꯔꯕꯅꯦꯕ ꯁꯥꯈ꯭ꯔꯕꯅꯦꯕ
ꯄꯨꯂꯞ ꯑꯣꯏꯅ ꯑꯁꯥꯝꯗ ꯂꯩꯕ
ꯈꯪꯗꯦ ꯁꯣꯝꯒꯤꯗ ꯈꯔꯒ ꯌꯣꯟꯊꯣꯛ ꯌꯣꯟꯁꯤꯟ ꯇꯧꯔꯅ ꯈꯪꯁꯤꯦ
ꯍꯗꯂ ꯇꯔꯤ
ꯑꯩꯈꯣꯏ ꯑꯩꯈꯣꯏ ꯏꯕꯣꯛ ꯏꯕꯣꯛ ꯍꯥꯏꯗꯣꯏꯔꯥ ꯑꯩꯈꯣꯏꯅ ꯍꯧꯖꯤꯟꯅꯤꯅꯦ ꯀꯧꯋꯦ ꯑꯗꯨꯁꯨ ꯈꯪꯗꯦ ꯁꯣꯝꯗ ꯑꯃꯨꯛꯐꯥꯎ ꯂꯥꯛꯈꯤꯗ꯭ꯔꯦ ꯑꯩꯈꯣꯏꯅꯇꯤꯛ ꯄ꯭ꯔꯣꯕ꯭ꯂꯦꯝ ꯂꯩꯕ꯭ꯔꯥ ꯑꯗꯨꯃꯥꯏꯅ ꯂꯩ ꯍꯥꯏꯒꯨꯝ ꯇꯧ
ꯑꯣ ꯄꯩꯁꯥ ꯄꯥꯏꯕꯗꯒꯤ ꯁꯥꯏꯍꯤꯗ꯭ꯔꯤꯒꯤ ꯄ꯭ꯔꯣꯕ꯭ꯂꯦꯝꯗꯤ ꯈꯔ ꯈꯔ ꯂꯩ ꯍꯥꯏꯕꯅꯦ ꯍꯥꯏꯗꯤ ꯊꯕꯛ ꯏꯟꯈꯥꯡ ꯑꯃ ꯃꯩ ꯌꯥꯝ ꯑꯃ ꯁꯨꯔ ꯈꯣꯠꯂꯒ ꯃꯤ ꯄꯨꯜꯂ ꯂꯩꯕ ꯑ‌ꯣꯏꯗꯤ ꯐꯩ ꯍꯥꯏꯗꯤ ꯄꯩꯁꯥ ꯄꯥꯏꯔꯕꯅꯤꯅ ꯃꯨꯛꯇꯅ ꯂꯩꯕꯅꯤꯗꯣ
ꯅꯠꯇꯦ ꯀꯩꯅꯣ ꯑꯩꯈꯣꯏ ꯄꯨ ꯂꯩꯈꯤꯗꯕꯗꯒ ꯂꯥꯛꯇꯦ
ꯀꯩꯅꯣꯗꯤ ꯅꯣꯏ ꯃꯥꯝꯃꯥ ꯗꯤ ꯂꯥꯛꯇ꯭ꯔꯣ
ꯍꯥꯥ
ꯑꯥ ꯑꯥ ꯀꯥ ꯃꯂ‌ꯦꯝꯗꯤ ꯂꯥꯛꯇꯕ꯭ꯔꯕꯥ
ꯃꯥꯁꯨ ꯇꯣꯏꯅ ꯂꯥꯛꯇ꯭ꯔꯦ ꯈꯛ ꯅꯣꯡ ꯐꯗ‌ꯣꯛꯄꯨꯗꯤ ꯑꯗꯨꯝ ꯂꯥꯛꯏ
ꯑꯣ ꯅ‌ꯣꯏꯒꯤ ꯂꯩꯈꯤꯗꯕ ꯃꯣꯏ ꯂꯩ ꯅꯣꯏꯒꯤ ꯏꯕ‌ꯣꯛ ꯂꯩꯈꯤꯗꯕ ꯈꯣꯠꯒꯤꯗꯕ ꯃꯣꯏ ꯂꯥꯛꯇ꯭ꯔꯕ
ꯂꯥꯛꯑꯦ ꯂꯥꯛꯑꯦ ꯑꯗꯨꯕꯨꯗꯤ
ꯑꯣ ꯅꯣꯏ ꯕꯣꯛꯇꯤ ꯀꯔꯤ
ꯃꯥꯕꯨꯗꯤ ꯂꯥꯛꯑꯦꯕ ꯑꯗꯣ ꯑꯁ ꯑꯃꯗꯨꯗꯤ ꯂꯥꯛꯇ꯭ꯔꯦ
ꯃꯥꯢ ꯅꯨꯄꯤꯗꯣ ꯅꯥꯔꯖꯥꯠꯂꯣ
ꯑꯗꯨꯅꯤ ꯅꯥꯏ ꯍꯥꯏꯁꯦ ꯁꯥꯏꯀꯔꯇꯤꯒꯤ ꯄ꯭ꯔꯣꯕ꯭ꯂꯦꯝ ꯂꯩ ꯑꯩꯈꯣꯏ ꯁꯣꯝꯗꯒꯤ ꯃꯤ ꯆꯠꯄꯗ ꯃꯁꯛ ꯈꯪꯗꯦ ꯗꯥꯏ ꯍꯥꯏꯌꯦ ꯍꯟꯇꯛ
ꯑꯣ ꯑꯗꯨꯗꯤ ꯅꯔꯝꯃꯅꯤ ꯑꯗꯨꯅꯅꯦ ꯍꯥꯏꯗꯤ ꯃꯣꯏꯁꯨ ꯋꯥꯔꯝꯗꯨꯏꯅꯤꯗ ꯄꯩꯁꯥ ꯄꯥꯏꯔꯁꯨ ꯑꯗꯨꯃꯥꯏꯅ ꯑꯅꯥꯕ ꯑꯃ ꯌꯥꯎꯕ ꯍꯥꯏꯁꯦ
ꯎꯝ ꯑꯗꯨ ꯈꯪꯗꯦ ꯀꯅꯥꯅꯕꯨ ꯁꯦꯕꯥ ꯇꯧꯔꯤꯅꯣ ꯑꯍꯟꯗꯨꯁꯨ ꯅꯨꯄꯤ ꯊꯤꯗ꯭ꯔꯤ ꯊꯤꯗ꯭ꯔꯤꯌꯦ ꯑꯩꯈꯣꯏ ꯑꯩꯈꯣꯏ ꯑꯩꯈꯣꯏ ꯗꯥ ꯑꯩꯈꯣꯏ ꯗꯥ ꯔꯣꯛꯀꯤ ꯀꯤꯗꯩꯩ ꯍꯜꯂꯤꯝꯅꯦ ꯀꯩꯅꯣꯗꯨꯅ ꯁꯥꯟꯇꯅ
ꯑꯁ ꯃꯥꯗꯤ ꯀꯩ ꯅꯨꯄꯤ ꯀꯣꯏꯗꯔ꯭ꯤꯔꯣ ꯅꯠꯇꯔꯒ ꯐꯪꯗꯔ꯭ꯤ ꯖꯥꯠꯂꯣ
-ꯠꯇꯦ ꯃꯣꯏ ꯄꯩꯁꯥ ꯄꯥꯏꯕꯅꯁꯦ ꯑꯗꯨꯃꯥꯏ ꯁꯨꯝ ꯇꯧꯒꯟꯕꯟ
ꯅꯨꯄꯤ ꯊꯤꯕꯒꯤ ꯃꯍꯨꯠꯇ ꯑꯩ ꯄꯩꯁꯥ ꯊꯣꯛꯏ ꯕꯨꯅ ꯅꯠꯇ꯭ꯔꯥ
ꯎꯝ
ꯀꯥꯏꯗ ꯁꯨꯔꯤ ꯍꯧꯖꯤꯛ ꯀꯥꯟꯗꯤ
ꯍꯧꯖꯤꯛꯀꯥꯟꯁꯦ ꯈꯪꯗꯦ ꯊꯕꯛ ꯏꯟꯈꯥꯡ ꯂꯩꯇꯗꯅ ꯑꯁꯤꯗ ꯌꯨꯝ ꯃꯆꯥ ꯑꯃ ꯁꯥꯔꯤ ꯍꯥꯟꯅ ꯑꯣꯀꯣꯟ ꯑꯣꯏꯔꯝꯕ
ꯑꯣ
ꯑꯣꯛꯀꯣꯟꯁꯨ ꯍꯦꯛ ꯀꯥꯕ ꯂꯩꯅꯤ ꯃꯤ ꯂꯩꯅꯅꯤ ꯈꯪꯗꯦ
ꯑꯁ ꯑꯗꯨꯅꯦ
ꯅꯧꯅ ꯔꯤꯄꯂꯥꯏꯌꯤꯡ ꯇꯧꯕꯅ ꯑꯣꯛꯀꯣꯟꯗꯨꯁꯨ ꯍꯥꯟ ꯑꯣꯛꯀꯣꯟ ꯑꯣꯏꯔꯝꯕꯗꯨꯁꯨ ꯐꯖꯅ ꯁꯥꯕꯅꯤꯅ ꯌꯣꯠꯅ ꯃꯥꯅ ꯆꯪꯈꯠꯂ ꯀꯥꯡꯁꯤ ꯆꯜꯂꯒ ꯇꯧꯔꯤ
ꯑꯣ ꯌꯨꯝ ꯃꯆꯥ ꯑꯣꯏꯅ ꯁꯥꯗ ꯃꯣꯏꯗꯣ ꯀꯩꯅꯣꯅ ꯀꯨꯞꯇꯨꯏꯔꯣ ꯀꯥꯟꯆꯤ ꯁꯥꯕ꯭ꯔꯣ ꯁꯥꯗ ꯕꯔꯣ
ꯀꯥꯟꯆꯤꯅ ꯀꯨꯞꯇꯣꯏꯅꯤ ꯀꯥꯟꯆꯤ ꯀꯥꯟꯆꯤ ꯁꯥꯔꯒ ꯃꯇꯥꯏ ꯃꯇꯥꯏꯅꯦ ꯖꯤꯡꯒꯅ ꯈꯥꯗꯨꯏꯅꯦ
ꯁꯥꯅꯤ ꯑꯗꯨꯗꯤ
ꯈꯔꯗꯤ ꯁꯥꯅꯤ ꯑꯗꯣ ꯃꯣꯏ ꯁꯤꯂꯤꯡ ꯍꯥꯟꯗꯨꯏꯔꯥ ꯍꯥꯟꯔꯣꯏꯗ꯭ꯔꯥ ꯍꯪꯕꯅꯤ ꯑꯗꯣ ꯍꯧꯖꯤꯛꯐꯥꯎꯒꯤꯗꯤ ꯍꯥꯟꯗꯧ ꯃꯥꯟꯗꯦ ꯀꯣꯟꯅ ꯍꯥꯟꯂꯛꯇꯧ ꯃꯥꯜꯂꯦ
ꯁꯤ ꯁꯤꯂꯤꯡ ꯊꯖꯤꯜꯂꯗꯤ ꯈꯔ ꯁꯥꯕꯥ ꯐꯅꯤ
ꯐꯥꯕꯗꯤ ꯐꯗꯣꯏꯅꯦ ꯍꯥꯏꯗꯤ ꯁꯥꯕꯩ ꯆꯥꯡꯗꯣ
ꯃꯥ ꯌꯨꯝꯅꯤ ꯑꯃꯨꯛ ꯁꯤꯠꯇꯣꯏ ꯑꯃꯨꯛ ꯍꯣꯡꯗꯣꯏ ꯁꯤꯠꯇꯣꯏ ꯍꯣꯡꯗꯣꯛꯏ ꯈꯪꯗꯦ ꯀꯣꯛꯁꯦ